ꯇꯥꯏ ꯀꯣ ꯇꯥꯏ ꯇꯥꯏ
ꯀꯩꯗꯧꯔꯤꯒꯦ
ꯆꯥꯛ ꯆꯥ ꯇꯣꯛꯔꯒꯥ ꯂꯩꯌꯦ ꯅꯣꯡ ꯆꯨꯋꯦ
ꯅꯣꯡ ꯆꯨꯋꯦꯕ ꯅꯣꯏꯔꯣꯝꯗ ꯍꯧꯖꯤꯛ
ꯍꯣꯏ ꯅꯣꯡꯆꯨ ꯉꯔꯥꯡ ꯑꯍꯤꯡꯁꯨ ꯌꯥꯝ ꯀꯟꯅ ꯆꯨꯋꯥ ꯉꯁꯤ ꯆꯨꯗꯦ ꯑꯗꯨ ꯑꯣꯏꯔꯁꯨ ꯑꯗꯨꯝ ꯇꯥꯏ ꯆꯤꯡꯗ ꯂꯩꯕꯅꯦ ꯆꯤꯡꯗ ꯂꯩꯕꯒꯤ ꯅꯣꯏꯔꯣꯝꯗꯗꯤ ꯆꯨꯗ꯭ꯔꯣ ꯍꯧꯖꯤꯛꯁꯦ ꯑꯉꯥꯡ ꯄꯨꯔꯒ ꯆꯠꯊꯣꯛ ꯆꯠꯁꯤꯟ ꯇꯧꯔꯒ ꯂꯩꯌꯦ ꯇꯨꯝꯍꯟꯒꯦ ꯍꯥꯏꯅ ꯑꯉꯥꯡꯕꯣ
ꯋꯥꯔꯤ ꯉꯥꯡ ꯋꯥꯔꯤ ꯉꯥꯡꯕꯗꯣ ꯌꯥꯝ ꯊꯨꯑꯦꯅꯦ ꯅꯪ
ꯍꯣꯏ ꯑꯩ ꯈꯔ ꯑꯗꯨꯅ ꯍꯣꯏ ꯈꯔ ꯈꯔ ꯊꯨꯕꯅꯦ ꯑꯗꯨꯅ ꯍꯣꯏ ꯑꯩ ꯑꯩꯒꯤ ꯑꯩꯅ ꯋꯥ ꯉꯥꯡꯔꯗꯤ ꯈꯔꯅ ꯑꯥ ꯑ ꯈꯪꯗꯦ ꯍꯥꯏꯌꯦ ꯀꯔꯤ ꯍꯪꯕ꯭ꯔꯥ ꯈꯪꯗꯦ ꯍꯥꯏ ꯀꯣ ꯑꯗꯨꯒ ꯑꯩꯒꯤ ꯑꯥ ꯑꯩꯒꯤ
ꯃꯇꯝꯗꯣ ꯌꯥꯝ ꯃꯇꯝꯗꯣ ꯌꯥꯝ ꯂꯩꯇꯕꯒꯤꯔꯥ ꯀꯔꯤꯅꯣꯅꯦ
ꯅꯠꯇꯦꯅꯦ ꯅꯠꯇꯦꯅꯦ ꯑꯗꯨꯝ ꯑꯩꯒꯤ ꯍꯦꯕꯤꯠ ꯑꯣꯏꯈ꯭ꯔꯤꯅꯦ ꯎꯄꯥꯏ ꯂꯩꯇꯦ ꯑꯗꯨꯅ ꯑꯩꯒꯤ ꯅꯨꯄꯥꯅꯁꯨ ꯃꯔꯛ ꯃꯔꯛꯇ ꯍꯥꯏꯌꯦ ꯂꯩꯁꯥꯡ ꯀꯥꯕ ꯃꯇꯝꯗ ꯑꯩꯈꯣꯏꯅ ꯀ ꯀꯔꯤ ꯍꯥꯏꯁꯤꯔꯥ ꯃꯣꯗꯔꯦꯇꯔꯒꯨꯝꯕ ꯇꯧꯕ ꯃꯇꯝꯗꯀꯣ ꯑ ꯋꯥꯁꯦ ꯇꯞꯅ ꯉꯥꯡꯉꯣ ꯅꯪ ꯈꯔ ꯑ ꯑ ꯀꯩꯅꯣ ꯇꯧ ꯇꯧꯒꯜꯂꯦ ꯑꯗꯨꯅ ꯇꯥꯕ ꯅꯨꯡꯉꯥꯏꯇꯦ ꯂꯥꯏꯁꯪꯒꯨꯝꯕꯗ ꯃꯐꯝꯗꯗꯤ ꯈꯔ ꯇꯞꯅ ꯇꯞꯅ ꯉꯥꯡꯕꯅ ꯇꯥꯕꯁꯨ ꯅꯨꯡꯉꯥꯏꯕꯅꯦ ꯍꯥꯏꯅ ꯑꯗꯨꯝ ꯍꯥꯏꯌꯦ ꯑꯗꯨ ꯑꯣꯏꯔꯁꯨ ꯍꯦꯕꯤꯠ ꯑꯣꯏꯈ꯭ꯔꯕꯅꯤꯅꯀꯣ ꯌꯥꯝꯅ ꯆꯦꯟ ꯆꯣꯡꯅꯤꯡꯉꯥꯏ ꯂꯨꯈ꯭ꯔꯦꯅꯦ ꯍꯧꯖꯤꯛꯇꯤ
ꯑꯁꯤ ꯋꯥꯔꯤ ꯉꯥꯡꯕ ꯌꯥꯝ ꯊꯨꯕꯗꯣ ꯀꯃꯥꯏꯅ ꯂꯥꯛꯄꯅꯣ ꯅꯪ ꯍꯥꯏꯕꯗꯤ ꯍꯦꯕꯤꯠ ꯀꯃꯥꯏꯅ ꯐꯣꯝ ꯇꯧꯕꯅꯣ
ꯑꯁ ꯑꯉꯥꯡ ꯑꯣꯏꯔꯤ ꯑꯩꯒꯤ ꯏꯃꯥꯇꯣꯟꯁꯨ ꯑꯗꯨꯝ ꯇꯧꯋꯦꯕ ꯑꯩꯒꯤ ꯏꯃꯥꯇꯣꯟꯁꯨꯀꯣ ꯋꯥ ꯉꯥꯡꯕꯗꯣ ꯑꯩꯉꯣꯟꯗꯒꯤ ꯍꯦꯟꯅ ꯏꯁꯄꯤꯠ ꯇꯧꯕꯅꯦ ꯃꯥꯗꯤ
ꯑꯁ ꯅꯪꯒꯤ ꯏꯁꯄꯤꯠꯁꯨ ꯌꯥꯕꯗꯤ ꯌꯥꯏꯅꯦ
ꯑꯩꯈꯣꯏꯐꯧ ꯆꯥꯛ ꯆꯥꯔꯦ ꯍꯣꯏ ꯍꯣꯏ ꯇꯥꯔꯦ
ꯅꯣꯛꯀꯅꯨ ꯀꯔꯤꯅꯣ ꯑꯂꯨ ꯆꯥꯏ ꯑꯣ ꯑꯣ ꯑꯂꯨꯁꯨ ꯍꯥꯎꯕꯅꯤꯗ
ꯁꯥꯏ ꯅꯨꯡꯁꯥ ꯊꯣꯛꯇ꯭ꯔꯁꯨ ꯆꯥꯈ꯭ꯔꯦ ꯆꯥꯈ꯭ꯔꯦ
ꯀꯔꯤ ꯃꯊꯦꯜ ꯆꯥꯒꯦ
ꯑꯩꯈꯣꯏꯁꯦ ꯉꯥ ꯑꯃ ꯎꯇꯤ ꯑꯃ ꯑꯗꯨꯒ ꯑꯥ ꯑꯥ ꯑꯗꯨꯒꯤ ꯑꯃꯦꯠꯄ ꯑꯃ ꯆꯥꯏ
ꯉꯥꯗꯣ ꯂꯣꯀꯦꯜꯒꯤꯔꯣ
ꯅꯠꯇꯦ ꯂꯣꯀꯦꯜꯒꯤ ꯅꯠꯇꯦ ꯉꯔꯥꯡꯗꯣ ꯗꯨꯀꯥꯟꯗꯒꯤ ꯂꯩꯔꯛꯄꯅꯤ
ꯅꯣꯏꯗꯁꯨ ꯂꯩꯕ꯭ꯔꯣꯅꯦ
ꯑꯩꯈꯣꯏꯁꯨ ꯄꯨꯈ꯭ꯔꯤ ꯀꯩꯅꯣ ꯄꯨꯈ꯭ꯔꯤ ꯂꯩꯔꯝꯃꯦꯕ ꯑꯗꯣ ꯑꯁ ꯀꯔꯤ ꯍꯥꯏꯁꯤꯔꯥ ꯌꯨꯝꯗꯒꯤ ꯈꯔ ꯂꯥꯞꯄꯅꯤꯅꯀꯣ ꯃꯤꯅ ꯍꯨꯔꯥꯟ ꯆꯥꯏ ꯑꯗꯨꯒꯤ ꯀꯥꯟꯅ ꯀꯥꯟꯅꯗ꯭ꯔꯦ ꯍꯥꯏꯅ ꯇꯧꯔꯔꯣꯏꯁꯦ ꯍꯥꯏꯅ ꯀꯣ ꯀꯨꯝꯁꯤꯅ ꯇꯣꯛꯈ꯭ꯔꯦ ꯅꯠꯇ꯭ꯔꯗꯤ ꯑꯁ ꯆꯥꯅꯤꯡ ꯆꯥꯅꯤꯡꯕ ꯃꯇꯝꯗ ꯂꯧꯔꯒ ꯆꯥꯕꯗꯣ ꯌꯥꯝ ꯅꯨꯡꯉꯥꯏꯕꯅꯦ ꯄꯨꯈ꯭ꯔꯤ ꯂꯩꯕꯁꯤꯀꯣ
ꯑꯣ ꯅꯣꯏꯒꯤ ꯄꯨꯈ꯭ꯔꯤꯗ ꯉꯥ ꯍꯥꯞꯄꯗꯣ ꯃꯆꯥ ꯑꯣꯏꯕ꯭ꯔꯥ ꯑꯆꯧꯕꯔꯣ
ꯃꯆꯥ ꯍꯥꯞꯄꯤꯕꯗꯣ ꯌꯥꯝ ꯆꯥꯎꯈ꯭ꯔꯦ ꯌꯥꯝ ꯆꯥꯎꯕꯁꯨꯗꯤ ꯅꯠꯗꯤ ꯅꯠꯇꯦ ꯑꯗꯨ ꯑꯣꯏꯔꯁꯨ ꯀꯦ ꯖꯤ ꯑꯅꯤ ꯑꯍꯨꯝꯗꯤ ꯑꯗꯨꯝ ꯐꯥꯕꯁꯨ ꯌꯥꯎꯔꯕꯅꯦꯕ
ꯉꯥ ꯌꯥꯝ ꯆꯥꯔꯗꯤ ꯕ꯭ꯔꯦꯟꯗꯣ ꯌꯥꯝ ꯐꯩꯌꯦ ꯍꯥꯏꯅꯦ
ꯍꯣꯏ ꯉꯥꯗꯤ ꯑꯗꯨꯝ ꯄꯥꯝꯃꯦ ꯑꯗꯨ ꯑꯣꯏꯔꯁꯨ
ꯑꯗꯨꯒꯤ ꯃꯥꯜꯂꯦ ꯅꯪ ꯅꯪꯒꯤ ꯕ꯭ꯔꯦꯟꯗꯣ ꯌꯥꯝ ꯐꯃꯜꯂꯦ ꯉꯥ ꯌꯥꯝ ꯆꯥꯃꯜꯂꯦꯅ
ꯋꯥ ꯉꯥꯡꯕꯕꯨꯗꯤ ꯄꯪꯍꯥ ꯑꯥ ꯌꯥꯝ ꯍꯩꯕꯅꯦ ꯑꯗꯨ ꯑꯣꯏꯔꯁꯨ ꯑꯗꯨ ꯑꯣꯏꯔꯁꯨ ꯑꯐꯕ ꯔꯣꯝꯗꯗꯤ
ꯅꯍꯥꯟ ꯑꯉꯥꯡ ꯑꯣꯏꯔꯤꯀꯥꯟꯗꯗꯤ ꯂꯥꯏꯔꯤꯛ ꯀꯨꯝꯕꯩꯗꯤ ꯌꯥꯝ ꯍꯩꯗꯧꯕꯅꯤꯅ
ꯂꯥꯏꯔꯤꯛ ꯍꯩꯕꯒꯤꯅꯤꯅꯦ ꯍꯧꯖꯤꯛ ꯂꯨꯍꯣꯡꯔꯒ ꯀꯔꯤꯁꯨ ꯇꯧꯗ꯭ꯔꯥꯒ ꯂꯩꯕꯁꯦ ꯂꯤ ꯂꯥꯏꯔꯤꯛ ꯍꯩꯔꯗꯤ ꯁꯨꯃꯥꯏ ꯂꯩꯔ ꯂꯩꯔꯔꯣꯏꯅꯦ
ꯍꯧꯖꯤꯛꯁꯦ ꯂꯨꯍꯣꯡꯈ꯭ꯔꯦ ꯏꯆꯥꯅꯨꯄꯥ ꯑꯃ ꯂꯩꯔꯦ ꯀꯔꯤꯁꯨ ꯇꯧꯗꯅ ꯑꯗꯨꯝ ꯍꯥꯎꯁ ꯋꯥꯏꯐ ꯂꯧꯔꯒ ꯂꯩꯕꯅꯦ
ꯂꯥꯏꯔꯤꯛ ꯍꯩ ꯍꯩꯔꯝꯔ ꯑꯁꯨꯃꯥꯏꯅ ꯂꯩꯔꯝꯂꯔꯣꯏꯕ ꯅꯠꯇ꯭ꯔꯣ
ꯑꯩ ꯋꯥꯔꯤ ꯃꯆꯥ ꯑꯩ ꯋꯥꯔꯤ ꯃꯆꯥ ꯂꯤꯒꯦ ꯉꯥꯏꯈꯣ
ꯎꯝ ꯂꯤꯌꯣ ꯂꯤꯌꯣꯅꯦ ꯇꯥꯕꯤꯒꯦ
ꯑꯩꯒꯤ ꯃꯇꯝ ꯑꯅꯤ ꯒꯨꯝꯕ ꯀꯔꯤꯅꯣꯅꯦ
ꯀꯔꯤ ꯀꯔꯤ
ꯑꯩ ꯋꯥꯔꯤ ꯁꯥꯏ ꯇꯧꯕ ꯑꯩꯒꯤꯗꯃꯛꯁꯨ ꯃꯤꯅꯤꯠ ꯑꯅꯤꯒꯨꯝꯕꯗꯤ ꯄꯤꯕꯤꯔꯣ ꯍꯥꯏꯕꯅꯤꯗ
ꯑꯣ ꯑꯪ ꯑꯗꯣ ꯇꯥꯕꯤꯒꯦ ꯍꯥꯏꯔꯣ ꯍꯥꯏꯕꯅꯦ
ꯍꯣꯏ ꯍꯣꯏ ꯑꯗꯨꯃꯥꯏ ꯄꯤꯌꯣ ꯍꯥꯏꯕꯀꯣ ꯑꯩꯈꯣꯏ ꯑꯩꯈꯣꯏꯅꯁꯨ ꯑꯩꯈꯣꯏ ꯑꯩꯈꯣꯏꯗꯁꯨ ꯅꯨꯄꯤ ꯑꯃ ꯂꯩꯌꯦꯕꯀꯣ
ꯑꯥꯎ
ꯑꯗꯣ ꯅꯨꯄꯤꯗꯣ ꯌꯥꯝ ꯊꯤꯟꯗꯤ ꯑꯣꯏꯌꯦ
ꯑꯥ
ꯑꯗꯨꯒ ꯋꯥꯡꯁꯨ ꯋꯥꯡꯗꯥꯕꯀꯣ
ꯑꯥꯎ
ꯑꯗꯨꯒ ꯑꯁ ꯋꯥꯔꯤꯒꯨꯝꯕꯗꯤ ꯅꯪ ꯅꯪ ꯅꯪ ꯅꯪꯅ ꯉꯥꯡꯕ ꯋꯥꯔꯤ ꯑꯗꯨꯗꯒꯤ ꯏꯁꯄꯤꯠꯇꯣ ꯌꯥꯝꯃꯦꯅ ꯃꯥꯒꯤꯗꯤ ꯊꯨꯏꯋꯦꯅꯦ ꯑꯩꯈꯣꯏ ꯑꯩꯅ ꯍꯥꯏꯔꯤꯕ ꯅꯨꯄꯤꯗꯣ
ꯑꯥ
ꯃꯥꯅ ꯋꯥ ꯉꯥꯡꯕꯁꯨ ꯌꯥꯝ ꯊꯨꯋꯦꯕ ꯌꯥꯝ ꯏꯁꯄꯤꯠꯅꯤꯕ
ꯑꯣ ꯑꯣ ꯑꯣ
ꯅꯪꯅ ꯅꯪꯅ ꯉꯥꯡꯕ ꯑꯗꯨꯗꯒꯤ ꯍꯦꯟꯅ ꯊꯨꯑꯦꯕ ꯃꯥꯒꯤꯗꯤ
ꯑꯥ ꯀꯩꯅꯣ ꯇꯧꯕꯤꯒꯤꯅꯤ ꯅꯠꯇ꯭ꯔꯥꯗꯤ ꯑꯁ ꯑꯩꯈꯣꯏ ꯂꯣꯟ ꯗꯨ ꯌꯥꯝ ꯏꯁꯄꯤꯠ ꯇꯧꯕꯅꯦ ꯑꯩꯁꯨ ꯍꯧꯖꯤꯛꯇꯤ ꯈꯔꯥ ꯈꯔꯥ ꯑꯥ ꯇꯞꯄ ꯍꯧꯔꯦ
ꯉꯥꯏꯈꯣꯗꯥ ꯑꯩ ꯑꯩꯒꯤ ꯋꯥꯔꯤ ꯂꯣꯏꯗ꯭ꯔꯤꯌꯦ ꯋꯥꯗꯤ ꯋꯥꯔꯤ ꯂꯣꯏꯅꯤꯉꯥꯏꯗ ꯅꯪꯅ ꯑꯃꯨꯛ ꯍꯧꯔꯦꯅꯦ
ꯍꯥꯏꯌꯣꯅꯦ ꯇꯥꯕꯤꯔꯒꯦ
ꯑꯗꯨꯒꯤꯀꯣ ꯑꯗꯨꯒꯤ ꯑꯩꯈꯣꯏꯅ ꯐꯥꯏꯚ ꯃꯤꯅꯤꯠ ꯀꯨꯝꯕ ꯋꯥꯔꯤ ꯉꯥꯡ ꯉꯥꯡꯒꯗꯧꯕꯗꯣ ꯃꯥꯗꯤ ꯃꯤꯅꯤꯠ ꯑꯃꯒꯨꯝꯕꯗ ꯂꯣꯏꯁꯤꯜꯂꯦꯕ
ꯑꯣ ꯑꯣ
ꯑꯗꯨꯃꯥꯏꯟ ꯇꯧꯋꯦ ꯍꯥꯏꯕꯒꯤ ꯋꯥꯅꯤ ꯑꯗꯨꯃꯥꯏ ꯍꯥꯏꯌꯦ ꯍꯥꯏꯕꯒꯤ ꯋꯥꯅꯤꯗ
ꯇꯞꯕꯦꯅꯦ ꯌꯥꯝ ꯇꯞꯕꯦ ꯑꯗꯨ ꯑꯣꯏꯔꯁꯨ ꯗꯨꯝ ꯇꯞꯄꯁꯤꯡꯅ ꯇꯞꯄꯅꯗꯤ ꯅꯨꯉꯥꯏꯕꯅꯦ ꯑꯥ ꯋꯥ ꯉꯥꯡꯕ ꯇꯥꯕꯗꯣ
ꯅꯪꯗꯤ ꯚꯗꯤꯑꯣꯒꯨꯝꯕ ꯑ ꯚꯤꯗꯤꯑꯣ ꯀꯨꯝꯃꯥꯏ ꯌꯦꯡꯕ ꯌꯦꯡꯕ ꯀꯥꯟꯗꯤ ꯈꯔ ꯋꯥꯒꯗꯕ ꯃꯥꯜꯂꯦ
ꯑꯩꯗꯤꯀꯣ ꯃꯤꯅꯤꯠ ꯃꯉꯥꯗꯀꯣ ꯑꯥ ꯐꯤꯂꯤꯝ ꯑꯃ ꯑꯅꯤ ꯌꯦꯡꯕ ꯌꯥꯕꯅꯦ
ꯍꯣꯏ ꯏꯁꯄꯤꯠꯗꯣ ꯌꯥꯝ ꯍꯥꯎꯗꯧ ꯃꯜꯂꯦ ꯅꯪꯗꯤ
ꯅꯠꯇ꯭ꯔꯣ
ꯀꯣꯔꯤꯌꯥꯒꯤ ꯀꯨꯝꯕ ꯃꯅꯤꯄꯨꯔꯤꯒꯤ ꯃꯨꯚꯤꯁ ꯒꯨꯝꯕꯗꯤ ꯃꯅꯤꯄꯨꯔꯤ ꯃꯨꯚꯤꯒꯨꯝꯕꯗꯤ ꯌꯦꯡꯕ ꯌꯥꯇꯣꯏ ꯃꯥꯟꯗꯦ ꯅꯪꯒꯤꯗꯤ
ꯑꯁ ꯌꯥꯌꯦꯗ ꯑꯗꯨꯗꯤ ꯑꯗꯨꯝ ꯌꯦꯡꯉꯤꯗ ꯃꯅꯤꯄꯨꯔꯤꯗꯤ ꯑꯗꯣ ꯑꯩꯅ ꯇꯟꯕꯗꯤ ꯀꯦ ꯀꯔꯤ ꯎꯝ ꯀꯣꯔꯤꯌꯥꯁꯤꯡꯒꯤꯗꯤ ꯌꯦꯡꯕ ꯉꯝ ꯌꯦꯡꯅꯤꯡꯗꯦ ꯃꯅꯤꯄꯨꯔꯗꯤ ꯅꯨꯉꯥꯌꯦ ꯌꯦꯡꯕ ꯅꯨꯡꯁꯤꯌꯦ ꯋꯥꯔꯤꯁꯦ ꯀꯔꯤ ꯍꯥꯏꯁꯤꯔꯥ ꯏꯃꯨꯡ ꯃꯅꯨꯡꯒꯤ ꯑꯐ ꯑꯐꯕꯁꯨ ꯌꯥꯝ ꯌꯥꯎꯔꯛꯏꯅ
ꯃꯅꯤꯄꯨꯔꯤꯒꯤꯁꯨ ꯌꯥꯝ ꯁꯣꯂꯣ ꯃꯣꯁꯟ ꯑꯣꯏꯌꯦꯗ
ꯍꯥꯥ
ꯃꯅꯤꯞ ꯑꯦ ꯃꯅꯤꯄꯨꯔꯤ ꯃꯨꯚꯤꯁꯨ ꯌꯥꯝ ꯁ꯭ꯂꯣ ꯑꯣꯏꯌꯦꯕ
ꯑꯣ ꯑꯩꯒꯤꯗꯤ ꯌꯥꯏꯗ ꯌꯥꯝ ꯁ꯭ꯂꯣ ꯇꯧꯕꯗꯤ ꯅꯠꯇꯦꯗ
ꯌꯥꯝ ꯁ꯭ꯂꯣ ꯇꯧꯋꯦ ꯑꯗꯨ ꯉꯥꯏꯕꯗꯣ ꯋꯥꯏꯑꯦꯕ
ꯑꯣ ꯑꯣ ꯅꯪꯁꯨ ꯃꯅꯤꯄꯨꯔꯤ ꯐꯤꯂꯤꯝ ꯌꯦꯡꯕ ꯌꯦꯡꯕ ꯍꯩꯕ꯭ꯔꯥꯅꯦ
ꯑꯩ ꯑꯃ ꯑꯃꯔꯛꯗꯤ ꯌꯦꯡꯉꯦ ꯑꯩꯗꯤ ꯀꯨꯝꯁꯤ ꯑꯃꯗ ꯃꯅꯤꯄꯨꯔꯤ ꯃꯨꯚꯤ ꯃꯔꯤꯒꯨꯝꯕꯗꯤ ꯌꯦꯡ ꯃꯥꯜꯂꯦ
ꯑꯣ ꯑꯁ ꯁꯨꯕꯤ ꯌꯦꯡꯗ꯭ꯔꯦ ꯍꯧꯖꯤꯛꯀꯥꯟꯗꯤ ꯀꯔꯤ ꯍꯥꯏꯁꯤꯔꯥ ꯌꯥꯝ ꯑꯅꯧ ꯑꯅꯧꯕꯁꯨ ꯊꯣꯛꯔꯛꯄꯁꯨ ꯈꯪꯗ꯭ꯔꯦ
ꯍꯧꯖꯤꯛꯀꯤ ꯃꯨꯕꯤꯁꯤ ꯅꯨꯡ ꯅꯨꯉꯥꯏꯕ ꯌꯥꯝ ꯅꯨꯉꯥꯏꯕ ꯌꯥꯝ ꯌꯧꯗꯦ
ꯑꯣ
ꯅꯌ꯭ꯨ ꯑꯦꯇꯔ ꯅꯌ꯭ꯨ ꯑꯦꯇꯔꯦꯁ ꯀꯥꯡꯕꯨꯗꯣ ꯃꯣꯏꯗꯣ ꯅꯧꯅ ꯍꯧꯕ ꯑꯗꯨꯒꯤ ꯌꯥꯝ ꯍꯥꯏꯗ꯭ꯔꯤꯑꯕꯀꯣ
ꯑꯣ ꯑꯣ
ꯌꯦꯡꯕ ꯌꯥꯕ ꯊꯣꯛꯇꯦꯕ ꯃꯅꯤꯄꯨꯔꯤꯒꯤ ꯃꯨꯕꯤꯁꯦ ꯍꯧꯖꯤꯛꯁꯦ
ꯑꯣ ꯑꯣ ꯑꯗꯨ ꯀꯔꯤ ꯊꯕꯛ ꯁꯨꯒꯅꯤ ꯅꯪꯗꯤ ꯉꯁꯤ
ꯉꯁꯤꯗꯤ ꯈꯔꯗꯤ ꯋꯥꯔꯤ ꯁꯥꯗꯧ ꯃꯥꯜꯂꯦ ꯅꯪꯕꯨ
ꯑꯁ ꯁꯥꯁꯤꯅꯦ ꯋꯥꯔꯤ ꯁꯥꯗ꯭ꯔꯗꯤ ꯀꯔꯤ ꯇꯧꯔꯒ ꯂꯩꯔꯕꯅꯦ ꯑꯩꯈꯣꯏꯗꯤ ꯀꯔꯤꯁꯨ ꯇꯧꯗꯦ ꯆꯥꯔꯦ ꯇꯨꯝꯃꯦ ꯍꯧꯒꯠꯂꯦ ꯌꯨꯝ ꯌꯨꯝ ꯁꯦꯡꯗꯣꯛꯑꯦ ꯐꯤꯔꯣꯟ ꯁꯨꯋꯦ ꯂꯣꯏꯔꯦ
ꯀꯔꯤ ꯇꯧꯅꯤ ꯅꯪꯗꯤ ꯉꯁꯤ?
ꯑꯩꯁꯦ ꯉꯁꯤꯒꯤ ꯊꯕꯛ ꯂꯣꯏꯈ꯭ꯔꯦ ꯉꯁꯥꯏ ꯍꯧꯒꯠꯂꯒ ꯆꯥꯛ ꯏꯟꯁꯥꯡ ꯊꯣꯡꯕ ꯂꯣꯏꯔꯦ꯫ ꯅꯣꯡ ꯆꯨꯕꯒꯤ ꯐꯤꯔꯣꯜ ꯁꯨꯒꯦ ꯍꯥꯏꯔꯁꯨ ꯌꯥꯗ꯭ꯔꯦ꯫ ꯌꯨꯝ ꯁꯦꯡꯗꯣꯛꯄ ꯂꯣꯏꯔꯦ ꯑꯌꯨꯛ ꯅꯨꯡꯗꯥꯡꯗ ꯑꯃꯨꯛ ꯆꯥꯛ ꯊꯣꯡꯒꯅꯤ ꯑꯗꯨꯃꯛꯇ ꯉꯥꯏꯔꯦꯗ꯫
ꯅꯪꯒꯤ ꯃꯆꯥꯥꯛ ꯀꯌꯥ ꯂꯩꯒꯦ ꯅꯪꯗꯤ?
ꯑꯃ ꯈꯛꯇ ꯑꯣꯏꯌꯦ꯫
ꯑꯃ
ꯎꯝ
ꯑꯣ ꯅꯨꯄꯤꯔꯣ, ꯅꯨꯄꯥꯔꯣ?
ꯅꯨꯄꯥ꯫
ꯁ꯭ꯀꯨꯜ ꯀꯥꯕꯥ ꯍꯧꯔꯕꯣ?
ꯑꯩ ꯀꯗꯥꯏꯗꯒꯤ ꯊꯥ ꯇꯔꯨꯛ ꯈꯛꯇ ꯉꯥꯏꯔꯤꯌꯦ ꯍꯧꯖꯤꯛ ꯄꯨꯔꯒ ꯆꯠꯂꯒ ꯂꯩꯕꯅꯦ꯫
ꯑꯗꯨ ꯀꯔꯤꯅꯣꯅꯦ ꯑꯗꯨꯗꯤ ꯑꯗꯨꯃꯥꯏꯅ ꯋꯥꯔꯤ ꯉꯥꯡꯕ ꯌꯥꯔꯣꯏꯅꯦ ꯑꯗꯨꯗꯤ꯫
ꯑꯁ ꯑꯗꯨ ꯌꯥꯔꯒ ꯉꯥꯡꯕꯗꯨꯗꯤ꯫
ꯑꯣ ꯑꯗꯨꯗꯤ ꯌꯥꯝ ꯑꯉꯥꯡ ꯑꯣꯏꯔꯤꯌꯦꯀꯣ꯫
ꯍꯣꯏ ꯑꯉꯥꯡ ꯑꯣꯏꯔꯦ ꯑꯩꯒꯤ ꯆꯍꯤꯗꯤ ꯌꯥꯝꯈ꯭ꯔꯦ꯫ ꯍꯨꯝꯐꯨ ꯃꯉꯥ ꯁꯨꯔꯦ ꯑꯩꯗꯤ꯫
ꯑꯗꯨꯗꯤ ꯊꯦꯡꯅ ꯂꯨꯍꯣꯡꯃꯟꯂꯦ ꯅꯪꯁꯦ꯫
ꯍꯣꯏ ꯅꯪꯗꯤ ꯅꯨꯄꯤ ꯊꯤꯗ꯭ꯔꯤꯕꯣ?
ꯊꯤꯗ꯭ꯔꯤꯌꯦ ꯀꯥꯏꯗꯒꯤ ꯍꯧꯖꯤꯛ꯫ ꯅꯨꯄꯤ ꯊꯤꯒꯗꯕꯅꯣꯅꯦ꯫ ꯍꯧꯖꯤꯛꯀꯤ ꯃꯇꯝꯗꯤꯀꯣ꯫
ꯎꯝ
ꯅꯨꯄꯤ ꯊꯤꯕ ꯍꯥꯏꯗꯤ ꯅꯨꯄꯤ ꯅꯨꯄꯤꯅ ꯅꯨꯄꯥ ꯊꯤꯕꯗꯣ ꯌꯥꯝ ꯊꯦꯡꯅ ꯊꯤꯕ ꯍꯧꯔꯦꯅꯦ ꯑꯗꯨꯒꯤ ꯏꯁꯇꯦꯖꯇꯨ ꯌꯧꯔꯦꯅꯦ꯫
ꯅꯪꯕꯨꯁꯨ ꯅꯨꯄꯤꯅ ꯊꯤꯕ꯭ꯔꯣ, ꯅꯪꯅ ꯊꯤꯗ꯭ꯔꯒ ꯅꯨꯄꯤ ꯅꯨꯄꯤꯁꯤꯅ ꯊꯤꯕ꯭ꯔꯣ ꯅꯪꯕꯨꯁꯨ?
ꯅꯨꯄꯤꯅ ꯊꯤꯕꯁꯨ ꯌꯥꯝ ꯂꯩꯌꯦ, ꯌꯥꯝ ꯂꯩꯌꯦꯕ꯫
ꯃꯤ ꯑꯐꯕ ꯑꯣꯏꯔꯝꯃꯣꯏꯅꯦ ꯑꯗꯨ ꯑꯣꯏꯔꯗꯤ꯫
ꯈꯔꯗꯤ ꯐꯩꯕꯅꯦ ꯑꯩꯁꯨ꯫
ꯑꯗꯨꯅꯦꯕ ꯈꯔ ꯈꯥꯛꯇ ꯑꯣꯏꯔꯝꯃꯔꯣꯏꯗ ꯌꯥꯝ ꯐꯥꯔꯝꯒꯅꯤꯗ꯫
ꯅꯪꯁꯨ ꯅꯪꯒꯤ ꯅꯨꯄꯥꯗꯣ ꯅꯪꯅ ꯊꯤꯔꯝꯅꯤꯅꯦ꯫ ꯅꯠꯇ꯭ꯔꯣ? ꯅꯪꯒꯤ ꯅꯨꯄꯥꯕꯨ ꯅꯪꯒꯤ ꯅꯨꯄꯥꯕꯨꯁꯨ ꯅꯪꯅ ꯊꯤꯔꯝꯅꯤꯕ꯫
ꯑꯩꯗꯤ ꯊꯤꯗꯦꯗ ꯑꯩꯗꯤ ꯑꯩꯗꯤ ꯊꯤꯗꯦ ꯑꯩꯒꯤ ꯏꯃꯨꯡ ꯃꯅꯨꯡꯅ ꯊꯦꯝꯕꯤꯕꯅꯦ ꯀꯩꯅꯣ꯫
ꯊꯥꯖꯗꯦꯗ ꯅꯪꯅ ꯊꯤꯕ ꯃꯥꯜꯂꯦ ꯑꯩꯗꯤ ꯁꯤ ꯂꯧꯗꯗꯤ ꯌꯇꯦ ꯌꯥꯔꯣꯏ ꯍꯥꯏꯅ꯫ ꯌꯨꯝꯗ ꯑꯗꯨꯃꯥꯏꯅ ꯇꯧ ꯃꯥꯜꯂꯦ꯫
ꯑꯁ ꯑꯩꯗꯤ ꯑꯩꯗꯤꯀꯣ ꯑꯗꯨꯃꯥꯏꯅ ꯍꯥꯏꯌꯦꯕ ꯑꯩꯕꯨ ꯏꯃꯨꯡ ꯃꯅꯨꯡꯁꯤꯅꯀꯣ꯫ ꯑꯩꯅꯀꯣ ꯑꯗꯨꯃꯥꯏꯅ ꯍꯥꯏꯕ ꯑꯩꯗꯤ ꯑꯁ ꯑꯦ ꯍꯥꯜꯂꯛꯑꯦ ꯎꯝ ꯅꯨꯄꯥ ꯀꯣꯏꯕ ꯐꯥꯎ ꯅꯨꯄꯥꯅ ꯀꯣꯏꯕ ꯐꯥꯎ ꯆꯥꯠꯊꯣꯛꯄ ꯃꯇꯝ ꯂꯩꯇ꯭ꯔꯦ ꯅꯨꯄꯥꯁꯨ ꯀꯣꯏꯕꯤꯗ꯭ꯔꯦ ꯑꯩꯕꯨ ꯀꯔꯝꯃꯥꯏ ꯇꯧꯅ ꯑꯥ ꯑꯗꯨ ꯑꯣꯏꯔꯗꯤ ꯀꯔꯝꯃꯥꯏꯅ ꯂꯨꯍꯣꯡꯒꯅꯤ ꯍꯥꯏꯔꯒꯀꯣ ꯏꯃꯨꯡꯁꯤꯅ ꯍꯥꯏꯔꯛꯑꯦꯕ ꯑꯌꯥ ꯀꯔꯤꯁꯨ ꯎꯝ ꯑꯗꯨꯒꯤꯗꯃꯛ ꯅꯪ ꯋꯥꯈꯜ ꯇꯧꯒꯅꯨ ꯑꯥ ꯏꯁꯣꯔꯅ ꯅꯪꯒꯤꯗꯃꯥꯛ ꯁꯦꯝꯕꯤꯈ꯭ꯔꯕꯅꯦ ꯇꯨꯃꯤꯟ ꯂꯩꯌꯣ ꯑꯗꯨ ꯑꯣꯏꯔꯗꯤ ꯂꯩꯔꯁꯨ ꯁꯦꯝꯕꯤꯔ ꯂꯩꯕꯒꯤꯀꯣ ꯑꯗꯨꯝ ꯅꯪꯒꯤꯅꯦ ꯍꯥꯏꯅ ꯃꯇꯝ ꯌꯥꯎꯔꯗꯤ ꯂꯥꯛꯀꯅꯤ ꯍꯥꯏꯅ ꯉꯥꯏꯔꯒ ꯂꯩꯕꯅꯦꯕ ꯑꯗꯣ ꯃꯣꯏꯅ ꯍꯥꯏꯕꯗꯣ ꯑꯗꯨꯝ ꯑꯣꯏꯔꯝꯃꯦꯕ ꯉꯁꯤ ꯅꯪ ꯅꯪꯒꯤꯗꯃꯛ ꯃꯥꯅ ꯃꯈꯣꯏꯒꯤ ꯏꯃꯨꯡꯅ ꯄꯝ